ꯍꯜꯂꯣ
ꯇꯥꯏ ꯇꯥꯏ
ꯍꯜꯂꯣ
ꯍꯜꯂꯣ ꯇꯥꯗ꯭ꯔꯣ
ꯑꯣ ꯇꯥꯔꯦ ꯇꯥꯔꯦ
ꯎꯝ
ꯑꯣ ꯀꯩꯗꯧꯔꯝꯃꯤꯅꯣ
ꯐꯣꯟ ꯑꯗꯨꯝ ꯌꯦꯡꯉꯝꯕꯅꯤꯗ
ꯆꯥꯛꯇꯤ ꯆꯥꯔꯕꯣ
ꯆꯥꯔꯦ
ꯀꯩ ꯃꯊꯦꯟ ꯆꯥꯒ꯭ꯔꯒꯦ
ꯑ ꯑꯩꯅ ꯆꯝꯊꯣꯡ ꯆꯥꯔꯦ ꯑꯗꯨꯒ ꯏꯃꯨꯡꯒꯤ ꯃꯤ ꯂꯣꯏꯅ ꯊꯔꯣꯏ ꯊꯣꯡꯉꯦ
ꯑꯣ ꯊꯔꯣꯏ ꯆꯥꯗꯕ꯭ꯔꯥ ꯍꯥꯏꯖꯦ
ꯂꯣꯛ ꯈꯔ ꯊꯨꯡꯕ ꯑꯗꯨꯗ ꯆꯥꯗꯕ
ꯍꯣꯏ ꯀꯅꯥꯅ ꯊꯣꯡꯕꯤꯒꯦ ꯁꯣꯝꯅ ꯊꯣꯡꯕ꯭ꯔꯣ
ꯑꯈꯣꯏ ꯃꯥꯅ ꯊꯣꯡꯉꯤꯗ
ꯑꯣ
ꯊꯔꯣꯏ ꯊꯣꯡꯕꯖꯦ ꯑꯈꯣꯏ ꯃꯥꯅ ꯈꯔ ꯍꯩꯌꯦ
ꯑꯣ ꯍꯣꯏ ꯑꯩꯕꯨꯗꯤ ꯊꯔꯣꯏꯗꯤ ꯀꯌꯥ ꯄꯥꯝꯗꯦ
ꯎꯝ
ꯑꯩꯖꯨ ꯀꯌꯥ ꯄꯥꯝꯗꯦꯗ ꯊꯔꯣꯏꯖꯦ ꯑꯗꯨꯝ ꯆꯥꯕꯨꯗꯤ ꯑꯗꯨꯝ ꯆꯥꯏꯌꯦꯕ ꯑꯣ ꯀꯥ ꯍꯦꯟꯅ ꯄꯥꯝꯕꯗꯤ ꯑꯣꯏꯗꯦ
ꯍꯣꯏ ꯑꯗꯨꯝ ꯍꯣꯏ ꯑꯩ ꯌꯨꯝꯗ ꯊꯣꯡꯀꯥꯟꯗ ꯑꯗꯨꯝ ꯃꯍꯤ ꯇꯣꯠꯂꯒ ꯈꯔ ꯆꯥꯕ ꯑꯗꯨꯃꯥꯏꯅꯗꯤ ꯆꯥꯏ ꯑꯗꯨꯒ ꯌꯥꯝ ꯀꯥ ꯍꯦꯟꯅꯗꯤ ꯀꯩꯁꯨ ꯆꯥꯗꯦ
ꯎꯝ
ꯀꯩ ꯀꯩ ꯍꯣꯠꯅꯕꯤꯔꯤꯒꯦ
ꯀꯩꯁꯨ ꯊꯣꯏꯗꯣꯛꯄ ꯍꯣꯠꯅꯗꯦ ꯑꯗꯨꯝ ꯂꯩ
ꯑꯣ ꯍꯥꯏꯗꯤ ꯒ꯭ꯔꯦꯖꯨꯌꯦꯁꯟ ꯂꯣꯏꯁꯤꯜꯂꯒ ꯂꯩꯔꯤꯔꯣ ꯀꯃꯥꯏ ꯂꯩꯔꯤꯅꯣ
ꯒ꯭ꯔꯦꯖꯨꯑꯦꯁꯟꯖꯨ ꯂꯣꯏꯔꯦ ꯃꯥꯁꯇꯔꯖꯨ ꯂꯣꯏꯔꯦ ꯍꯧꯖꯤꯛ ꯄꯤ ꯍꯩꯁ ꯗꯤ ꯇꯧꯔꯤꯕꯀꯣ
ꯑꯥ
ꯑꯗ ꯂꯥꯏꯔꯤꯛ ꯄꯥꯕꯗꯣ ꯇꯟꯗꯅ
ꯑꯣ ꯄꯤ ꯍꯩꯁ ꯗꯤ ꯁꯤ ꯀꯥꯏꯗ ꯇꯧꯕꯤꯒꯦ
ꯗꯤ ꯑꯦꯝꯗ ꯇꯧꯕꯅꯦ
ꯍꯣꯏ ꯗꯤ ꯑꯦꯝꯁꯨ ꯄꯤ ꯍꯩꯁ ꯗꯤ ꯌꯥꯎꯕ꯭ꯔꯣ
ꯌꯥꯎꯋꯦ
ꯃꯣꯏꯒꯤꯗꯤ ꯅꯦꯠ ꯀ꯭ꯋꯥꯂꯤꯐꯥꯏ ꯑꯣꯏꯗ꯭ꯔꯁꯨ ꯌꯥꯕ꯭ꯔꯣ
ꯑ ꯀ꯭ꯌꯨ ꯏ ꯇꯤ ꯅ ꯑꯦꯛꯖꯥꯝ ꯑꯃ ꯇꯧꯋꯦꯕꯀꯣ
ꯑꯥ
ꯑꯗꯨꯒ ꯑꯗꯨꯝ ꯆꯪꯉ ꯌꯥꯕꯅꯦ ꯑꯗꯨꯒ ꯅꯦꯠ ꯀ꯭ꯋꯥꯂꯤꯐꯥꯏ ꯑꯣꯏꯕ ꯀꯥꯡꯕꯨꯒꯤꯅ ꯑꯗꯨꯝ ꯀ꯭ꯌꯨ ꯏ ꯇꯤ ꯊꯥꯗ꯭ꯔꯁꯨ ꯑꯗꯨꯝ ꯌꯥꯏꯗꯅ
ꯑꯣ ꯑꯗꯨ ꯏꯁꯇꯥꯏꯄꯦꯟꯗꯤ ꯆꯞ ꯃꯥꯟꯅꯕ꯭ꯔꯥ ꯀꯃꯥꯏꯅ ꯇꯧꯋꯤ
ꯏꯁꯇꯥꯥꯏꯞꯄꯦꯟꯖꯦ ꯃꯃꯥꯡꯗ ꯑꯝꯇ ꯄꯤꯗ꯭ꯔꯤꯕꯀꯣ ꯍꯟꯗꯛ ꯄꯤꯅꯤ
ꯑꯣ ꯀꯌꯥꯒꯨꯝꯕꯗꯤ ꯄꯤꯅꯤ ꯍꯥꯏꯒꯦ ꯍꯜꯂꯣ
ꯇꯥꯏꯌꯦ
ꯑꯣ ꯑꯃꯨꯛ ꯃꯨꯛ ꯍꯥꯏꯗꯤ ꯕꯣꯏꯁꯦ ꯑꯃꯨꯛ ꯃꯨꯛ ꯆꯞ ꯆꯞ ꯂꯦꯞꯈꯤꯕ ꯌꯥꯎꯕ ꯑꯗꯨꯒꯤ
ꯇꯥꯔꯕꫭ ꯍꯧꯖꯤꯛ
ꯍꯧꯖꯤꯛꯄꯨꯗꯤ ꯑꯃꯨꯛ ꯇꯥꯔꯦ ꯃꯔꯛꯇ ꯑꯃꯨꯛ ꯂꯦꯞꯄꯨꯔꯦ꯫
ꯎꯝ ꯀꯩ ꯍꯣꯠꯅꯕꯤꯒꯦ ꯍꯥꯏꯕ ꯁꯣꯝꯗꯤ꯫
ꯑꯩꯁꯨ ꯄꯤ ꯑꯩꯆ ꯗꯤ ꯇꯧꯔꯤꯅꯤ
ꯑꫭ
ꯑꯃꯨꯛ ꯂ‌ꯦꯞ ꯈ꯭ꯔꯕ ꯃꯥꯜꯂꯦ
ꯍꯜꯂꯣ
ꯅꯦꯠꯋꯛꯅ ꯑꯥ ꯇꯥꯔꯦ ꯇꯥꯔꯦ
ꯀꯩ ꯁꯕꯖꯦꯛꯇ ꯑꯣꯏꯗꯣꯏꯅꯣꯕ꯫
ꯑꯩꯕꯨꯗꯤ ꯀꯩꯅꯣꯅꯦ ꯑꯦꯔꯣꯁ꯭ꯄꯦꯁ ꯏꯟꯖꯤꯅꯤꯌꯥꯔꯤꯡꯅꯦ ꯍꯜꯂꯣ
ꯑꯗ ꯀꯔꯝ ꯀꯩ ꯌꯨꯅꯤꯚꯔꯁꯤꯇꯤꯗ ꯇꯧꯕ ꯑꯣꯏꯗꯣꯏꯅꯣ
ꯑꯩꯗꯤ ꯑꯥ ꯑꯥꯏ ꯑꯥꯏ ꯇꯤ ꯕꯣꯝꯕꯦꯗ ꯃꯅꯤꯄꯨꯔꯗ ꯅꯠꯇꯦ
ꯎꯝ
ꯀꯌꯥꯃꯨꯛꯀꯗꯤ ꯄꯤꯒꯦ ꯅꯦꯠ ꯌꯥꯎꯗꯅ ꯇꯧꯕ ꯄꯤ ꯑꯩꯆ ꯗꯤꯁꯦ꯫
ꯥꯁ꯭ꯇꯥꯏ ꯄ‌ꯦꯟꯂꫭ
ꯑꯥ
ꯏ꯭ꯇꯥꯏꯄꯦꯟꯁꯦ ꯅꯤꯄꯥꯟ ꯄꯤꯅꯕ ꯇꯧ ꯑꯩ ꯅꯦꯠꯄꯨꯗꯤ ꯀ꯭ꯂꯤꯌꯥꯔ ꯑꯣꯏꯔꯦꯕꯀꯣ ꯑꯗꯣ ꯖꯤ ꯑꯥꯔ ꯑꯦꯐꯇꯤ ꯐꯥꯎꯗꯝꯅꯤꯅ ꯑꯗꯨꯝ ꯁ꯭ꯇꯥꯏꯄꯦꯟꯗꯣ ꯂꯧꯗꯣꯏꯅꯦꯕ
ꯍꯣꯏ
ꯅꯤꯄꯥꯟ ꯄꯤꯅꯕꯅꯗꯤ ꯌꯥꯝ ꯇꯧꯔꯤꯌꯦ ꯑꯗꯣ ꯄꯤꯗꯤ ꯄꯤꯗ꯭ꯔꯤ ꯍꯧꯖꯤꯛ ꯐꯥꯎꯒꯤꯗꯤ꯫
ꯑꯣ ꯀꯝ ꯍꯥꯏꯗꯤ ꯔꯤꯁꯔꯁ ꯐꯦꯁꯤꯂꯤꯇꯤ ꯐꯖꯅ ꯂꯩꯕ꯭ꯔꫭ ꯗꯤ ꯑꯦꯝꯁꯨ
ꯑꯗꯨꯝ ꯑꯋꯥꯠꯄꯕꯨꯗꯤ ꯃꯌꯥꯝ ꯂꯩꯏ ꯉꯥꯛꯇꯅꯤꯗ ꯗꯤ ꯑꯦꯝꯁꯦ ꯀꯨꯏꯗ꯭ꯔꯤꯕꯀꯣ ꯌꯨꯅꯤꯕꯔꯁꯤꯇꯤ ꯑꯣꯟꯕ꯫
ꯑꯥ
ꯎꯨꯝ ꯆꯍꯤ ꯑꯍꯨꯝ ꯃꯔꯤꯕꯨꯗꯤ ꯁꯨꯔꯕ ꯃꯥꯜꯂꯦ꯫
ꯑꫭ
ꯑꯩꯁꯨ ꯃꯥꯁꯇꯔꯗꯤ ꯑꯦꯝ ꯌꯨꯗ ꯇꯧꯔꯛꯑꯦꯕ ꯑꯗꯨꯅ ꯈꯪꯗꯦꯕ ꯗꯤ ꯑꯦꯝꯒꯤ ꯃꯇꯥꯡꯁꯦ ꯌꯥꯝ ꯀꯟ ꯍꯟꯇꯛ ꯃꯅꯤꯄꯨꯔꯤꯗ ꯑꯣꯏꯗꫭꯏꯕ ꯑꯩꯅ
ꯑꯣ ꯑꯗꯨ ꯑꯦꯝ ꯌꯨꯗ ꯑꯗꯨꯝ ꯇꯧꯗꯕꯤꯗ ꯗꯤ ꯑꯦꯝꯗ ꯂꯥꯛꯏꯁꯦ ꯀꯩꯒꯤꯅꯣ
ꯑꯦꯝ ꯌꯨꯒꯤ ꯀꯧꯔꯛꯄꯗꯣ ꯀꯧꯔꯛꯇ꯭ꯔꯤꯕ ꯑꯩꯅ ꯃꯥꯁꯇꯔ ꯂꫭꯏꯔꯀꯥꯟꯗ ꯑꯦꯝ ꯌꯨꯒꯤ ꯀꯧꯔꯛꯄꯗꫭ ꯅꯨꯡꯉꯥꯏꯕꯗꫭ ꯉꯝꯗ꯭ꯔꯕ ꯗꯤ ꯑꯦꯝ ꯒꯤ ꯀꯧꯁꯤꯜꯂꯛꯄꯗꯨꯗ ꯑꯗꯨꯝ ꯊꯥꯖꯤꯜꯂꯒ ꯌꯦꯡꯁꯦꯅ ꯌꯦꯡꯕꯗꯒꯤ ꯑꯗꯨꯝ ꯈꯟꯖꯜꯂꯛꯄ
ꯍꯣꯏ ꯆꯍꯤ ꯃꯥꯡꯗꯧ ꯁꯔꯨꯛ ꯀꯣ
ꯎꯝ ꯑꯗꯨꯝ ꯀꯩꯁꯨ ꯀꯥꯏꯗꯦꯗ ꯑꯦꯝ ꯌꯨꯒꯤꯁꯨ ꯍꯟꯇꯛ ꯀꯧꯒ꯭ꯔ‌ꯦꯕ ꯀꯣ ꯑꯦꯝ ꯌꯨꯒꯤ ꯍꯟꯗꯛ ꯑꯅꯧꯕ ꯑꯗꯣ ꯃꯤꯗꯣ ꯈꯔ ꯌꯥꯝ ꯂꯧꯈꯤꯕ ꯍꯨꯝꯐꯨ ꯂꯧꯒꯤꯕ
ꯑꯣ ꯌꯥꯝꯃꯤ ꯍ‌ꯦ
ꯑꯗꯨ ꯀꯣꯂꯦꯖ ꯀꯣꯂꯦꯖꯀꯤ ꯑꯣꯖꯥꯈꯩꯗꯪ ꯍꯥꯏꯒꯤꯗꯣꯏꯅꯦꯕ ꯁꯨꯄꯔ ꯚꯥꯏꯖꯔꯗꯣ ꯀꯣꯂꯦꯖꯀꯤ ꯑꯣꯖꯥꯒꯩꯗ ꯄꯤꯈꯤꯗꯣꯏꯅꯦꯕ
ꯑꯣ
ꯑꯗꯨꯅ ꯑꯦꯝ ꯌꯨ ꯒꯤꯗꯤ ꯗꯤ ꯑꯦꯝ ꯖꯤ ꯅ ꯑꯃꯨꯛ ꯐꯔꯛ ꯑꯕ꯭ꯔꯥ ꯅ
ꯍꯣꯏ ꯍꯣꯏ ꯑꯦꯝ ꯌꯨ ꯍꯥꯏꯖꯔꯁꯨ ꯑꯇꯣꯞꯄꯒ ꯑꯃꯨꯛ ꯁꯨꯄꯔꯚꯏꯖꯔ ꯑꯇꯣꯞꯄ ꯄ ꯑꯣꯏꯔꯗꯤ ꯅꯨꯡꯉꯥꯏꯔꯔꯣꯏ
ꯍꯣꯏ
ꯑ ꯃꯅꯤꯄꯨꯔꯤꯁꯤ ꯏꯁꯀꯣꯞ ꯏꯁꯀꯣꯞꯇꯤ ꯑꯗꯨꯝ ꯂꯩꯔꯝꯒꯅꯤꯅ
ꯑ ꯂꯩꯌꯦ ꯑꯩ ꯀꯜꯆꯔꯗ ꯇꯧꯕ ꯑꯩ ꯆꯪꯗ ꯉꯥꯏꯔꯤꯌꯦ ꯊꯥ ꯇꯔꯨꯛ ꯈꯛꯇꯪ ꯁꯨꯒꯤꯗ ꯉꯥꯏꯔꯤꯌꯦ ꯄ꯭ꯔꯣꯒꯦꯁ ꯔꯤꯄꯣꯔꯠꯇ ꯊꯥ ꯑꯃꯒꯤ ꯍꯟꯗꯛ ꯄꯤꯈꯠꯈꯤꯕ
ꯀ꯭ꯔꯣꯁ ꯋꯥꯛꯇꯤ ꯂꯩꯇꯕ꯭ꯔꯥ ꯀꯃꯥꯏ ꯇꯧꯏ
ꯑ ꯀ꯭ꯔꯣꯁ ꯋꯥꯛ ꯂꯣꯏꯒꯔꯦ
ꯎꯝ ꯑꯥ ꯀ꯭ꯔꯦꯗꯤꯠ ꯀ꯭ꯔꯦꯗꯤꯠ ꯑꯣꯏꯅ ꯂꯩꯕ꯭ꯔ ꯑꯩ ꯑꯩꯈꯣꯏ ꯀꯩꯅꯣꯒꯤꯗꯤ ꯀ꯭ꯔꯦꯗꯤꯠ ꯑꯣꯏꯅ ꯂꯩꯌꯦꯕ ꯑꯗꯨ ꯑꯇꯩꯒꯤꯗꯤ ꯈꯪꯗꯕ
ꯀ꯭ꯔꯦꯗꯤꯠ ꯍꯥꯏꯖꯦ
ꯍꯥꯏꯗꯤ ꯀ꯭ꯔꯣꯁ ꯋꯥꯛ ꯄꯤꯔꯅꯤꯗꯅ ꯀ꯭ꯔꯣꯁ ꯋꯥꯛꯇꯁꯨ ꯊ꯭ꯔꯤ ꯀ꯭ꯔꯦꯗꯤꯠ ꯐꯣꯔ ꯀ꯭ꯔꯦꯗꯤꯠꯀ ꯍꯥꯏꯔ ꯂꯩꯌꯦꯕꯀꯣ ꯑꯗꯨꯗ ꯁꯦꯃꯤꯁꯇꯔ ꯑꯃꯗ ꯀ꯭ꯔꯦꯗꯤꯠ ꯅꯤꯄꯥꯥꯟ ꯁꯨꯗꯗꯤ ꯌꯥꯗꯕꯒ ꯍꯥꯏꯔꯒ ꯑꯗꯨꯃꯥꯏꯅ ꯂꯩꯕ꯭ꯔ ꯂꯩꯇꯕ꯭ꯔ ꯈꯪꯗꯕ ꯑꯇꯩꯒꯤꯁꯦ
ꯑꯗꯨꯗꯤ ꯂꯩꯇꯕ ꯃꯥꯜꯂꯦ ꯑꯩꯈꯣꯏꯖꯦ ꯊꯥ ꯇꯔꯨꯛ ꯃꯨꯛꯇꯪ ꯇꯧꯒꯤꯕꯀꯣ ꯀ꯭ꯔꯣꯁ ꯋꯥꯛꯁꯦ ꯆꯍꯤ ꯑꯃꯅꯦꯗꯤ ꯍꯥꯏꯔꯒ ꯊꯥ ꯇꯔꯨꯛꯃꯨꯛ ꯇꯧꯔꯒ ꯂꯣꯏꯁꯤꯟꯕꯗꯣ ꯑꯗꯨꯃꯥꯏꯅ ꯇꯧꯋꯦ ꯀ꯭ꯔꯣꯁ ꯋꯥꯔꯛꯀꯤ ꯑꯦꯛꯖꯥꯝꯗꯣ ꯊꯥꯔꯦ ꯑꯗꯨꯒ ꯄꯥꯁ ꯇꯧꯔꯦ ꯍꯥꯏ ꯀꯥꯟꯗ ꯄꯤ ꯑꯩꯆ ꯗꯤꯒꯤ ꯔꯦꯖꯤꯁꯇ꯭ꯔꯦꯁꯟ ꯑꯃ ꯇꯧꯕ ꯑꯗꯨꯃꯥꯏꯅ ꯇꯧ
ꯍꯣꯏ ꯑꯗꯨ ꯑꯗꯨꯃꯥꯏꯅ ꯈꯪꯗꯦ ꯑꯩꯈꯣꯏꯒꯤꯅ ꯑꯃꯨꯛ ꯀ꯭ꯔꯦꯗꯤꯠꯇꯣ ꯇꯨꯋꯦꯜꯐ ꯀ꯭ꯔꯦꯗꯤꯠ ꯑꯣꯏꯕꯅꯦꯕ
ꯎꯝ
ꯑꯗꯨ ꯑꯗꯨꯝ ꯑꯩꯅ ꯁꯦꯃꯤꯁꯇꯔ ꯑꯃꯗ ꯄꯨꯂꯞ ꯂꯣꯏꯁꯤꯟꯒꯦꯁꯨ ꯌꯥꯔꯦ ꯅꯠꯇ꯭ꯔꯒ ꯆꯍꯤ ꯑꯃ ꯆꯪꯍꯟ ꯒꯦ ꯍꯥꯏꯔꯁꯨ ꯌꯥꯕ ꯑꯗꯨꯃꯥꯏꯅ ꯑꯗꯨꯃꯥꯏꯅ ꯂꯩꯒꯦ
ꯁꯦꯃꯤꯁꯇꯔ ꯑꯣꯏꯅꯗꯤ ꯈꯥꯏꯗꯣꯛ ꯈꯤꯗ꯭ꯔꯦ
ꯑꯇꯣꯞꯄ ꯑꯦꯛꯖꯥꯝꯒꯨꯝꯕꯗꯤ ꯊꯥꯗꯕ꯭ꯔꯥ
ꯑꯇꯣꯞꯄ ꯑꯦꯛꯖꯥꯝꯗꯤ ꯊꯥꯗꯤꯌꯦ
ꯑꯣ ꯑꯗꯨꯝ
ꯅꯦꯠ ꯅꯨꯡ ꯈꯔ ꯇꯧꯔꯦ ꯑꯗꯨ ꯑꯗꯨ ꯃꯉꯥꯏꯔꯦ
ꯄꯤ ꯑꯩꯆ ꯗꯤ ꯁꯨꯝ ꯂꯣꯏꯁꯤꯜꯂꯒ ꯑꯣꯖꯥꯒꯨꯝꯕ ꯑꯣꯏꯒꯦ ꯈꯜꯂꯤꯔ
ꯍꯣꯏ
ꯑꯗꯨ ꯑꯣꯖꯥ ꯑꯣꯏꯕꯩꯁꯤ ꯇꯦꯠ ꯍꯥꯏꯕ꯭ꯔꯥ ꯑꯃꯁꯨ ꯂꯩꯒꯨꯝ ꯇꯧꯗꯥꯏꯅꯦ ꯃꯅꯤꯄꯨꯔꯒꯤꯁꯦ
ꯇꯦꯠꯇꯣ ꯑꯗꯨ ꯒꯤ ꯑꯣꯏꯗꯣꯏꯕ ꯑꯉꯥꯡꯒꯤꯒꯨꯝꯕ ꯕꯤ ꯑꯦꯠ ꯕꯤ ꯑꯦꯠꯅꯖꯨ ꯂꯩꯌꯦꯕꯀꯣ ꯕꯤ ꯑꯦꯠ ꯇꯦꯠ ꯑꯗꯨ ꯂꯩꯗꯣ ꯑꯗꯨꯅ ꯑꯉꯥꯡ ꯃꯆꯥ ꯇꯥꯛꯄꯩ ꯑꯣꯏꯗꯣꯏꯅꯦꯕ ꯕꯤ. ꯑꯦꯠ ꯑ ꯀꯩꯅꯣꯕꯧꯒꯤ ꯇꯨꯌꯦꯞ ꯐꯥꯎꯒꯤ ꯂꯦꯕꯦꯜꯒꯤ ꯑꯗꯨꯃꯥꯏꯅ ꯂꯩꯗꯣꯏꯅꯦꯕ
ꯑꯣ
ꯑꯗꯣ ꯄꯤ ꯑꯩꯆ ꯗꯤꯒꯨꯝꯕ ꯇꯧꯔꯛꯄ ꯅꯦꯠꯀꯨꯝꯕ ꯀ꯭ꯂꯤꯌꯥꯔ ꯑꯣꯏꯔꯛꯄꯖꯤꯅ ꯀꯣꯂꯦꯖꯀꯤ ꯑꯣꯖꯥ ꯑꯣꯏꯅ ꯂꯥꯛꯇꯣꯏꯕ
ꯍꯣꯏ ꯍꯣꯏ ꯑꯗꯨꯕꯨꯗꯤ ꯑꯩꯁꯨ ꯈꯪꯗꯦ ꯇꯦꯠꯁꯦ ꯑꯩꯈꯣꯏ ꯑꯟꯇꯤ ꯑꯃꯅ ꯅꯍꯥꯟꯋꯥꯏ ꯍꯥꯏꯈꯤꯕ ꯑꯩꯅ ꯒ꯭ꯔꯦꯖꯨꯑꯦꯁꯟꯒ ꯇꯝꯃꯛꯄ ꯁ꯭ꯋꯥꯏꯗ ꯊꯥꯖꯤꯜꯂꯣꯑꯣꯅ ꯑꯗ ꯊꯥꯕꯨꯗꯤ ꯊꯥꯈꯤꯗꯦ
ꯑ ꯁꯤꯁꯁꯦ ꯅꯤꯡꯒꯤꯟꯂ ꯑꯗꯨ
ꯍꯣꯏ ꯍꯣꯏ ꯑꯗꯨ ꯁꯣꯝꯁꯤ ꯖꯦꯅꯔꯦꯜꯂꯣ ꯅꯠꯇ꯭ꯔꯒ ꯑꯦ ꯁꯤ ꯑꯦꯁ ꯇꯤ ꯑꯦꯁ ꯇꯤꯕꯨꯗꯤ ꯑꯣꯏꯔꯝꯗꯧ ꯃꯥꯟꯗꯦ ꯑꯣ ꯕꯤ ꯁꯤ ꯑꯣ ꯑꯦ ꯁꯤꯒꯨꯝꯕ ꯑꯦꯁ ꯇꯤꯒꯨꯝꯕꯗꯗꯤꯀꯣ ꯃꯅꯤꯄꯨꯔꯒꯤ ꯁꯤ ꯁꯤꯠ ꯌꯥꯝ ꯍꯥꯡꯒꯨꯝ ꯇꯧꯕꯅꯦꯕ ꯄ꯭ꯔꯣꯐꯦꯁꯔ ꯑꯣꯏꯅ ꯆꯪꯕꯩꯁꯦ
ꯍꯣꯏ ꯃꯣꯏꯒꯤꯗꯤ ꯀ꯭ꯣꯇꯥꯅꯤꯅ ꯑꯗꯨꯝ
ꯑꯥ ꯑꯗꯨꯝ ꯈꯔ ꯍꯥꯡꯕ ꯃꯥꯜꯂꯦꯕ ꯏꯃꯥꯟꯅꯕ ꯃꯈꯩ ꯏꯃꯥꯟꯅꯕꯕꯨꯗꯤ ꯅꯠꯇꯦ ꯑꯩꯒꯤ ꯖꯨꯅꯤꯌꯔꯈꯩꯅ ꯅꯍꯥꯡꯕ ꯍꯥꯏꯁꯨ ꯑꯗꯨꯝ ꯍꯥꯏꯅꯈꯤꯕ
ꯎꯝ ꯀꯩꯅꯣꯍꯥꯛ ꯈꯔ ꯀꯩ ꯍꯥꯏ ꯑꯗꯨ ꯇꯨ ꯊꯥꯎꯖꯟ ꯇ꯭ꯋꯦꯟꯇꯤ ꯐꯥꯏꯚ ꯑꯗꯨꯗꯥꯏꯗꯅꯦ ꯑꯦꯝ ꯄꯤ ꯑꯦꯁ ꯁꯤꯅ ꯑꯃ ꯀꯧꯈꯤꯕꯀꯣ ꯑꯣꯖꯥꯒꯤꯁꯦ ꯀꯣꯂꯦꯖꯒꯤꯁꯦ ꯑꯗꯣ ꯑꯦꯁ ꯇꯤꯒꯤ ꯁꯤꯠ ꯇꯣ ꯑꯗꯨꯗꯨꯅ ꯍꯦꯟꯅ ꯈꯔ ꯌꯥꯝꯅ ꯍꯥꯏꯇꯥꯔꯦ ꯃꯌꯥꯝꯒꯤꯗꯒꯤ ꯇꯪꯈꯥꯏ ꯑꯃ ꯍꯦꯟꯅ ꯅ ꯑꯗꯨꯝ ꯄꯇꯥꯗꯣ ꯊꯝꯃꯦꯕ
ꯑꯣ
ꯑꯦꯁꯇꯤꯒꯤꯗꯤ ꯑꯗꯨꯝ ꯂꯥꯏ ꯑꯝꯇ ꯍꯩꯇ꯭ꯔꯁꯨ ꯑꯗꯨꯝ ꯃꯣꯏ ꯂꯥꯡꯗ ꯂꯩ ꯇ ꯊ
ꯑꯩꯈꯣꯏꯅ ꯑꯥꯏ ꯑꯥꯏ ꯇꯤ ꯆꯪꯕ ꯀꯥꯟꯗꯀꯣ ꯑꯥꯏ ꯑꯥꯏ ꯇꯤ ꯑꯩ ꯑꯦꯝ ꯇꯦꯛ ꯑꯥꯏ ꯑꯥꯏ ꯇꯤꯗ ꯇꯧꯔꯦꯕꯀꯣ ꯑꯗꯨꯗ ꯑꯥꯏ ꯇꯤ ꯆꯪꯕ ꯀꯥꯟꯁꯤꯗ ꯑꯩꯈꯣꯏꯗꯤ ꯑꯃꯨꯛ ꯃꯥꯔꯛꯁꯤ ꯈꯔ ꯋꯥꯡꯅ ꯐꯪꯗ꯭ꯔꯒꯗꯤ ꯐꯪꯕ ꯋꯥꯏꯑꯦꯕ ꯀꯣꯂꯦꯖꯁꯦ
ꯍꯣꯏ
ꯑꯩꯒꯤ ꯏꯃꯥꯟꯅꯕ ꯑꯃ ꯃꯣꯏꯗꯤ ꯖꯁ ꯀ꯭ꯋꯥꯂꯤꯐꯥꯏ ꯈꯛꯇꯅꯤꯀꯣ ꯑꯣꯏꯔꯤꯁꯦ ꯀ꯭ꯋꯥꯂꯤꯐꯥꯏ ꯃꯥꯔꯛꯇꯨꯗꯒꯤ ꯄꯣꯏꯟꯗ ꯍꯦꯜꯂꯒ ꯃꯥꯔꯛ ꯃꯄꯨꯡ ꯐꯥꯅ ꯍꯦꯟꯕꯁꯨ ꯅꯠꯇꯦ ꯄꯣꯏꯟꯗ ꯍꯦꯟꯂꯒ ꯃꯣꯏꯁꯨ ꯑꯗꯨꯝ ꯇꯝꯕ ꯆꯪꯉꯛꯦꯕ ꯃꯣꯏꯒꯤꯗꯤ ꯌꯥꯝ ꯌꯥꯝ ꯂꯥꯏꯅ ꯐꯪꯉꯦ ꯃꯣꯏꯒꯤꯗꯤ
ꯂꯥꯏꯅ ꯐꯪꯕꯗꯨꯗ
ꯎꯝ
ꯑ ꯆꯥꯎ ꯅꯪ ꯍꯪꯉꯤ
ꯍꯣꯏ ꯑꯗꯨꯒ ꯈꯪꯗꯦ ꯌꯦꯡꯅꯔꯛꯄꯗꯨꯅ ꯃꯣꯏꯅ ꯀꯩꯁꯨ ꯍꯦꯟꯗꯕꯅꯦꯕ ꯑꯥꯏ ꯑꯥꯏ ꯇꯤ ꯐꯪꯍꯧꯗꯦ ꯑꯗꯨ ꯐꯪꯍꯧꯗꯦ ꯑꯆꯧꯕ ꯐꯪꯍꯧꯗꯦ ꯍꯥꯏꯔꯁꯨ ꯍꯩꯕꯨꯗꯤ ꯃꯣꯏ ꯀꯩꯁꯨ ꯍꯦꯟ ꯄꯣꯟꯇꯦꯕ ꯃꯣꯏꯅ ꯀ꯭ꯋꯥꯇꯥꯗꯉꯛꯄ
ꯇꯣꯄꯔ ꯑꯗꯨꯒ ꯃꯣꯏꯒꯤ ꯀꯩꯅꯣ ꯑꯅꯤ ꯊꯥꯔ ꯀ꯭ꯂꯥꯁꯋꯥ ꯈꯗ꯭ꯔꯥ ꯑꯃ
ꯎꯝ
ꯈꯔ ꯂꯥꯏꯔꯤꯛ ꯈꯔ ꯁꯣꯟꯕꯗꯣ ꯑꯗꯨꯝ ꯆꯞ ꯃꯥꯟꯅ ꯍꯥꯏꯔꯛꯀꯗꯣꯏꯅꯤ
ꯍꯣꯏ ꯑꯗꯨꯒ ꯃꯣꯏꯅ ꯑꯃꯨꯛ ꯐꯝ ꯑꯆꯧ ꯑꯆꯧ ꯄꯥꯏꯁꯤꯟꯈ꯭ꯔꯅꯤ ꯑꯗꯨꯒ ꯃꯣꯏꯅ ꯑꯃꯨꯛ ꯀꯣꯟꯅ ꯅꯩꯏꯕꯅꯦ ꯃꯣꯏꯅ ꯇꯧꯔꯨꯁꯦ ꯍꯜꯂꯣ
ꯇꯥꯌꯦ ꯇꯥꯏ
ꯑꯣ ꯑꯩꯒꯤ ꯅꯦꯠꯋꯥꯛꯛꯅꯔ ꯁꯣꯝꯒꯤꯅꯔ ꯒ꯭ꯌꯥꯟꯗꯤ ꯇꯥꯗ꯭ꯔꯦ
ꯑꯩꯒꯤꯁꯦ ꯈꯔ ꯅꯨꯡꯉꯥꯏꯔꯝꯗꯧ ꯃꯥꯜꯗꯦ ꯅꯣꯡ ꯈꯔ ꯃꯪꯉꯦꯕ
ꯑꯣ ꯑꯩꯈꯣꯏ ꯁꯣꯝꯁꯨ ꯈꯔꯕꯨꯗꯤ ꯃꯪꯉꯦ ꯉꯁꯤꯒꯤ ꯅꯨꯡꯁꯥ ꯎꯗ꯭ꯔꯤ
ꯎꯝ
ꯕꯣꯜꯒꯨꯝꯕꯗꯤ ꯌꯦꯡꯗꯕ꯭ꯔꯣ
ꯌꯦꯡꯗꯦ
ꯕꯣꯜ ꯄꯥꯝꯗꯕꯩꯔꯥ ꯅꯠꯇ꯭ꯔꯒ ꯇꯟꯕꯩꯔꯥ
ꯐꯨꯠꯕꯣꯜꯁꯤꯗꯤ ꯌꯥꯝ ꯄꯥꯝꯃꯦ ꯕꯦꯗꯃꯤꯟꯇꯟꯒꯨꯝꯕ
ꯑ ꯑꯥ
ꯑꯣ ꯑꯩꯁꯦ ꯐꯣꯟꯗ ꯑꯣꯏꯅ ꯌꯦꯡꯕꯗꯨꯗꯤ ꯀꯌꯥ ꯌꯦꯡ
ꯑꯣ
ꯑ ꯀꯩꯅꯣ ꯑꯣꯏꯅ ꯂꯥꯏꯕ ꯑꯣꯏ ꯑꯦ
ꯁꯤ ꯁꯞꯄꯣꯔꯠ ꯇꯧꯔꯤꯔ ꯔꯣꯅꯥꯜꯗꯣ ꯇꯧꯔꯤꯕꯥ
ꯌꯦꯡꯗꯦ ꯍꯥꯏꯔꯒ ꯐꯦꯟ ꯃꯌꯥꯝꯗꯣ ꯐꯦꯟ ꯃꯌꯥꯝꯗꯣ ꯑꯣꯏꯅ ꯌꯦꯡ
ꯍꯥꯏꯗꯤ ꯃꯤ ꯂꯩꯅꯕꯅꯦꯕ ꯕꯣꯜ ꯌꯦꯡꯗ꯭ꯔꯁꯨꯀꯣ ꯑꯗꯨꯝ ꯄꯥꯝꯅꯕ
ꯑꯗꯨꯒꯨꯝꯕ
ꯎꯝ ꯈꯪꯗꯦ ꯑꯩꯈꯣꯏꯕꯨꯗꯤ ꯈꯔ ꯈꯔꯗꯤ ꯌꯦꯡꯉꯤ ꯌꯥꯝ ꯀꯟꯅꯕꯨꯗꯤ ꯌꯦꯡꯗꯦ ꯑꯃꯨꯛ ꯇꯠꯈ꯭ꯔꯕ ꯀꯩꯅꯣ ꯍꯜꯂꯣ
ꯅꯦꯠ ꯆꯇꯕ ꯃꯥꯜꯂꯦ
ꯑꯃꯨꯛꯃꯨꯛ ꯇꯠꯂꯦ ꯃꯔꯛꯇ ꯍꯜꯂꯣ
ꯇꯥꯒꯤꯗ꯭ꯔꯕꯥ
ꯑꯣ ꯇꯥꯏꯔꯦ ꯇꯥꯔꯦ ꯑꯃꯨꯛ ꯇꯥꯔꯦ ꯌꯥꯗꯣꯏꯔꯥ ꯌꯥꯔꯣꯏꯗ꯭ꯔꯥ ꯈꯪꯗꯦ ꯃꯔꯛꯇꯗꯤ ꯈꯔ ꯇꯠꯄꯗꯤ ꯌꯥꯎꯈ꯭ꯔꯦ
ꯍꯥꯏꯔꯣꯏꯗ ꯇꯠꯇꯕ ꯃꯌꯥꯝ ꯌꯥꯎꯕꯅꯤꯅ
ꯍꯣꯏ ꯑꯗꯨꯗꯤ ꯄꯤ ꯑꯩꯆ ꯗꯤ ꯁꯨꯝ ꯂꯣꯏꯁꯤꯜꯂꯒ ꯊꯕꯛ ꯑꯣꯏꯅꯥꯏ ꯍꯥꯏꯇꯥꯔꯦ ꯃꯔꯛꯇ ꯑꯦꯛꯖꯥꯝ ꯊꯥꯗꯕꯤꯔ
ꯊꯥꯒꯗꯧꯅꯤ ꯑꯩꯁꯦ ꯂꯥꯏꯔꯤꯛ ꯄꯥꯕꯁꯦ ꯌꯥꯝ ꯀꯟꯅ ꯇꯝꯃꯤ
ꯑꯣ ꯆꯞ ꯃꯥꯟꯅꯩ ꯍꯧꯖꯤꯛꯇꯤ ꯔꯤꯁꯔꯁ ꯄꯦꯄꯔ ꯄꯥꯕꯗꯤ ꯍꯧꯔꯝꯃꯅꯤ ꯅꯪ
ꯄꯦꯄꯔ ꯑꯃꯕꯨꯗꯤ ꯄꯥꯈ꯭ꯔꯦ ꯑꯗꯨꯒ ꯂꯦꯞꯄꯒ ꯂꯩ ꯑꯩꯒꯤ ꯏꯊꯧ ꯉꯥꯛ ꯇ ꯉꯥꯏꯔꯕꯅꯤꯗ
ꯑꯣ ꯒꯥꯏꯗꯇꯤ ꯅꯨꯡꯉꯥꯏꯕ꯭ꯔꯥ ꯀꯃꯥꯏꯅ ꯇꯧꯋꯦ
ꯒꯥꯏ꯭ꯗꯁꯦ ꯐꯗꯤ ꯌꯥꯝ ꯐꯩꯌꯦꯕꯀꯣ ꯑꯗꯨꯒ ꯀꯩ ꯍꯥꯏꯗꯣꯏꯅꯣ ꯈꯪꯗꯦ ꯃꯥꯒꯤꯗꯤ ꯅꯣꯏꯒꯤ ꯇꯧꯐꯝ ꯊꯣꯛꯄ
ꯑꯣ
ꯑꯩꯈꯣꯏꯒꯤ ꯑꯗꯨꯝ ꯂꯩꯔꯕ ꯍꯥꯏꯇꯥꯔꯦ
ꯑꯣ